ꯇꯣꯔꯣ ꯍꯣꯏ ꯅꯨꯡꯁꯤꯕꯤ
ꯀꯔꯤ ꯇꯧꯔꯣ ꯑꯩ ꯀꯔꯤ ꯇꯧꯕ꯭ꯔꯣ
ꯀꯔꯤꯁꯨ ꯇꯧꯗꯦ ꯃꯄꯥꯟꯗ
ꯑꯣꯍꯣ ꯉꯁꯤꯗꯤ ꯀꯔꯤ ꯇꯧꯕ꯭ꯔꯥ ꯑꯩꯁꯨ ꯑꯗꯨꯝ ꯂꯩꯌꯦꯗ
ꯑꯥ ꯉꯁꯤ ꯀꯔꯤꯁꯨ ꯇꯧꯗꯦ ꯑꯗꯨꯃꯅ ꯂꯥꯛꯏꯅꯤ ꯉꯁꯤꯗꯨ ꯔꯨꯝꯗꯀꯣ ꯎꯝ ꯅꯥ ꯁꯤꯐ ꯇꯧꯔꯛꯒ ꯑꯗꯨ ꯈꯨꯠꯅꯁꯤꯗꯣ ꯌꯥꯝꯅ ꯋꯥꯔ ꯑꯗꯨꯅꯤ ꯑꯗꯨꯝꯅ ꯔꯣꯝꯗ ꯐꯕ ꯂꯩꯌꯦ
ꯑꯣ ꯅꯪꯗꯤ ꯀꯔꯤ ꯇꯞ ꯑꯥ ꯅꯪ ꯂꯥꯏꯔꯤꯛ ꯇꯝꯔꯤꯕꯣ
ꯍꯣꯏꯂꯔ ꯇꯝꯃꯦ
ꯑꯣ
ꯃꯗꯤ
ꯀꯥꯔꯤ ꯇꯝꯃꯦ
ꯑꯗꯨꯗꯤ ꯑꯩꯗꯤ ꯍꯥꯏꯅꯤꯡꯗ꯭ꯔꯤ
ꯏꯟꯅ ꯀ꯭ꯔꯤꯁꯨ ꯀꯥꯏꯗꯦꯗꯥ
ꯑꯦꯑꯗꯤ ꯀꯤꯌꯦ ꯑꯥ ꯏꯀꯥꯏ
ꯏꯀꯥꯏꯒꯅꯣ
ꯏꯀꯥꯌꯦ ꯑꯗꯨꯝꯅ ꯍꯥꯏꯒꯨꯅꯣ ꯑꯗꯨꯑꯣꯏꯔꯗꯤ ꯅꯪ ꯑꯁꯤꯂꯣꯢꯔꯥꯗꯤ ꯀꯗꯥꯏꯗ ꯆꯠ ꯀꯤꯅꯦ
ꯀꯔꯤ ꯂꯩꯔꯤ ꯑꯩꯗꯤ ꯀꯔꯤꯛꯁꯨ ꯇꯧꯗ꯭ꯔꯦ ꯂꯥꯏꯔꯤꯛꯁꯨ ꯇꯝꯗ꯭ꯔꯦꯗꯤ ꯑꯗꯨꯝ ꯌꯨꯝꯗ ꯂꯩꯌꯦ
ꯑꯣ ꯑꯩꯅꯣ ꯑꯩ ꯑꯩꯅ ꯅꯁꯅ ꯑ ꯊꯦꯡꯇꯣꯔꯗꯤ ꯅꯪꯗꯣ ꯀꯔꯤ ꯀꯔꯤꯔ ꯀꯔꯤ ꯀꯣꯔꯁ ꯆꯠꯄ
ꯑꯥ ꯑꯣ ꯑꯣ
ꯉꯁꯤ
ꯌꯨꯝꯗ ꯂꯩꯗ
ꯑꯥ ꯑꯗꯨꯁꯨ ꯐꯩ ꯀꯥꯏꯗꯦ ꯅꯨꯄꯤꯗꯨ ꯐꯖꯅ ꯌꯨꯝꯗ ꯐꯝꯂꯒ ꯊꯕꯛ ꯑꯗꯨꯃ ꯅ ꯇꯧꯔꯁꯨ ꯅꯨꯄꯥꯅ ꯌꯥꯝ ꯄꯥꯝꯃꯦ
ꯍꯣꯏ ꯑꯗꯨꯅꯦꯕ ꯑꯩꯗꯤ ꯅꯪꯗꯤ ꯂꯨꯍꫭꯡꯈ꯭ꯔꯕ꯭ꯔꯣ ꯑꯦ ꯂꯨꯍꯟꯗ꯭ꯔꯤꯌꯦꯀꯣ
ꯐꯜꯂꯣ ꯍꯟꯗ꯭ꯔꯣ ꯌꯥꯗꯤ ꯁꯨꯖꯤ ꯇ ꯅꯨꯄꯥꯁꯨ
ꯅꯨꯞ ꯅꯨꯄꯥꯁꯨ ꯂꯩꯇꯕ꯭ꯔꯣ
ꯂꯩꯇꯦ ꯍꯣꯏ ꯑꯃ ꯊꯤꯕꯤꯌꯣ
ꯅꯨꯡ ꯉꯥꯏꯇꯍꯦ ꯑꯁ ꯑꯩꯗꯤ ꯅꯨꯄꯥ ꯊꯤꯕ ꯃꯤ ꯅꯠꯇꯦꯗ ꯆꯤꯅꯤꯡꯗꯦ ꯑꯩ ꯅꯨꯄꯥ ꯁꯤꯡꯅꯤ
ꯑꯗꯨꯗꯨꯔꯣ ꯍꯣꯏ ꯍꯣꯏ ꯆꯨꯝꯃꯦ ꯑꯗꯨꯑꯣꯏꯔꯁꯨ ꯍꯧꯖꯤꯛꯀꯨꯝꯕ ꯑꯗꯨ ꯅꯨꯄꯥꯒꯤꯁꯨ ꯊꯥꯖꯗ꯭ꯔꯦꯀꯣ
ꯍꯣꯏ ꯊꯥꯖꯗ꯭ꯔꯦ ꯍꯧꯖꯤꯛ ꯍꯧꯖꯤꯛꯀꯥꯟꯒꯤ ꯅꯨꯄꯥꯁꯦ
ꯅꯪꯗꯤ ꯅꯨꯄꯥꯗꯨ ꯊꯥꯖꯗ꯭ꯔꯦ
ꯆꯤꯠꯇꯣꯔ ꯆꯤꯠꯇꯣꯔꯦ ꯆꯤꯠꯇꯣꯔꯦꯒ ꯂꯩꯌꯦ
ꯑꯗꯨꯅꯦ ꯑꯩꯗꯤ ꯑꯩꯒꯤ ꯐ꯭ꯔꯦꯟ ꯉꯣꯟꯗ ꯎꯔꯦꯕꯤꯀꯣ ꯎꯔꯕ ꯑꯗꯨ ꯑꯩꯗꯤ ꯅꯨꯡꯉꯥꯏꯇꯦ ꯑꯗꯨꯒꯁꯨ ꯑꯗꯨꯅꯦ ꯍꯥꯏꯗꯤ ꯂꯄꯥꯒꯨꯝꯕꯗ ꯑꯣꯏꯔꯁꯨ ꯎꯅꯤꯡꯗ꯭ꯔꯁꯨ ꯎꯅꯤꯡꯇ꯭ꯔꯦ
ꯎꯝ ꯑ ꯅꯪꯁꯨ ꯅꯨꯄꯥ ꯀꯣꯏꯗꯦ ꯍꯧꯖꯤꯛꯀꯥꯟ
ꯍꯧꯖꯤꯛ ꯀꯥꯟꯗꯣ ꯀꯣꯏꯗꯦ ꯉꯁꯥꯏꯗꯣ ꯅꯨꯄꯥ ꯑꯃꯗ ꯋꯥꯔꯤ ꯁꯥꯔꯦꯀꯣ
ꯍꯣꯏ
ꯑꯗꯨꯑꯣꯏꯔꯁꯨ ꯃꯥ ꯑꯩꯕꯗꯨ ꯏꯟꯇ꯭ꯔꯦꯁ ꯂꯩꯇꯔꯦ ꯍꯨꯖꯤꯛꯇꯨ
ꯑꯣ ꯅꯪꯗꯤ ꯃꯤ ꯑꯣ ꯇ꯭ꯔꯥꯏꯕꯦꯔꯥ
ꯍꯣꯏ ꯇ꯭ꯔꯥꯏꯕꯦꯜ ꯅꯦ
ꯑꯣ ꯑꯍꯣꯏ ꯑꯩꯁꯨ ꯇ꯭ꯔꯥꯏꯞꯅꯤ ꯅꯪꯗꯤ ꯀꯔꯤ ꯃꯤꯔ ꯃꯥꯥꯎꯔ ꯄꯣꯝꯃꯩꯔ
ꯍꯥꯏꯔꯗꯤ ꯅꯪ ꯀꯔꯤ ꯇꯧꯒꯤ
ꯑꯩꯁꯨ ꯈꯪꯅꯤꯡꯉꯦ ꯑꯗꯨꯒꯤꯅꯦ
ꯎꯝ ꯅꯁ ꯆꯅꯥꯅ ꯍꯪꯉꯤꯖꯦꯀꯣ
ꯑꯁ ꯇꯜꯂꯦꯍꯦ ꯅꯪꯁꯨ
ꯀꯩꯗ ꯑꯗꯨꯝꯅ ꯆꯨꯝꯃꯅ ꯐꯖꯅ ꯍꯧꯖꯤꯛꯇꯣ ꯐꯝꯃꯗꯣꯏꯔ ꯅꯆꯠ ꯍꯥꯏꯅ ꯍꯥꯏꯕꯤ ꯀꯦ ꯅꯪꯉꯣꯟꯗ ꯍꯧꯖꯅ ꯇꯥꯕꯤꯒꯦ
ꯍꯣꯏ ꯍꯣꯏ ꯑꯩꯈꯣꯏꯒꯤ ꯌꯨꯝꯗꯁꯨ ꯀꯣꯏꯕ ꯂꯥꯛꯑꯣ
ꯍꯣꯏ ꯂꯛ ꯏꯅꯤ ꯂꯥꯛꯀꯅꯦꯟ ꯑꯦ ꯅꯪꯅ ꯅꯁꯥꯟꯗꯨꯁꯨꯀꯣ ꯑꯩ ꯑꯉꯣꯟꯗ ꯗꯨ ꯀꯧꯗ‍꯭ꯔꯗꯤꯅꯦ ꯑꯩꯗꯤ ꯅꯪꯉꯣꯟꯗ
ꯑꯥ ꯑꯗꯨꯒꯤ ꯂꯛꯇꯕ꯭ꯔꯣ ꯑꯗꯨꯒꯤ ꯂꯥꯛ
ꯍꯣꯏ ꯍꯥꯏꯗꯤꯀꯣ ꯅꯪꯉꯣꯟꯗ ꯑꯗꯨꯅꯦ ꯅꯪꯉꯣꯟꯗ ꯎꯝ ꯑꯦꯡꯒ꯭ꯔꯤ ꯇꯧꯋꯦ
ꯑꯣ ꯁꯥꯎꯕ꯭ꯔꯥ ꯅꯪ ꯑꯩꯕꯨ
ꯌꯥꯝꯅ ꯁꯥꯎꯌꯦ ꯍꯨꯛꯑꯦ ꯑꯩꯗꯤꯀꯣ ꯑꯦ ꯅꯨꯡꯉꯥꯏꯇꯦꯍꯦ ꯃꯤꯌꯥꯄ ꯃꯤꯌꯥꯇꯦꯗꯤꯀꯣ ꯂꯥꯛꯑꯣ ꯑꯣ ꯂꯥꯛꯑꯣ ꯑꯗꯨꯒ ꯆꯥꯛ ꯆꯥꯔꯣ ꯆꯥꯛꯆꯥ ꯑꯗꯨꯃꯅ ꯃꯦꯠꯇꯦꯗꯤ ꯀꯧꯋꯦ ꯑꯗꯨꯒ ꯑꯉꯣꯝꯗꯗꯤ ꯀꯣꯗꯦ ꯑꯗꯤꯅꯦ ꯑꯦ ꯄꯁꯤꯂꯤꯇꯤ ꯇꯧꯋꯦ ꯑꯗꯨꯃꯅ ꯍꯥꯏꯅ ꯅꯪꯗ
ꯑꯉꯣꯟꯗ ꯍꯩꯕ꯭ꯔꯥ ꯑꯗꯨꯃꯥꯏꯅ
ꯍꯣꯏ ꯑꯗꯤꯌꯥ ꯔꯣꯝꯗ ꯑꯗꯤ ꯁꯥ ꯑꯗꯨꯝ ꯍꯥꯏꯒꯅꯣ ꯅꯪꯗꯤ ꯅꯨꯡꯉꯥꯏꯇꯦꯀꯣ ꯅꯨꯡꯉꯥꯏꯇꯦ ꯅꯪꯗꯦ ꯅꯪ ꯅꯨꯡꯉꯥꯏꯇꯦ ꯍꯦ
ꯑꯦ ꯑꯣꯟ ꯇꯜꯂꯦꯀꯣ
ꯎꯝ ꯃꯪꯗꯤ ꯅꯨꯡꯉꯥꯏꯇꯦ ꯄꯥꯟꯗꯦ
ꯀꯔꯤꯀꯤ ꯄꯥꯝꯗꯕ꯭ꯔꯣ ꯅ ꯆꯅꯤ ꯂꯥꯛꯑꯣ ꯑꯩꯅ ꯄꯤꯒꯦ
ꯑꯩꯈꯣꯏꯒꯤ ꯌꯨꯝꯗꯁꯨ ꯂꯥꯛꯅꯤꯡꯗ꯭ꯔꯤ
ꯑꯣ ꯂꯥꯛꯅꯤꯡꯗ꯭ꯔꯤ ꯀꯔꯝ ꯀꯟꯗ ꯂꯥꯛꯅꯤꯡꯒꯦꯔꯥ
ꯈꯠꯇꯦ
ꯑꯩꯈꯣꯏꯒꯤ ꯌꯨꯝꯗ ꯂꯛꯅꯤꯡꯗꯔꯥ
ꯈꯪꯗꯦ ꯍꯧꯖꯤꯛ ꯈꯔ ꯈꯔ ꯆꯍꯤ ꯎ ꯂꯩꯕꯅꯤ
ꯑꯣ
ꯑꯗꯣ ꯅꯣꯡꯃ ꯀꯣꯏꯕ ꯂꯥꯛꯑꯣꯀꯣ
ꯎꯝ ꯅꯍꯥꯟ ꯇꯥꯁꯨ ꯂꯥꯛꯔꯣꯏ
ꯆꯍꯤ ꯑꯅꯤ ꯑꯍꯨꯝ ꯂꯩꯕ ꯃꯇꯝꯗ ꯂꯥꯛꯑꯣ ꯀꯣ
ꯅꯥꯏ ꯅꯥꯏ ꯂꯥꯔꯣꯏ
ꯀꯔꯤꯒꯤ ꯂꯥꯛꯂꯔꯣꯏ ꯂꯥꯛꯑꯣ ꯀꯩꯅꯣ ꯑꯦ ꯑꯩ ꯑꯗꯨꯗꯤ ꯑꯩꯒꯤ ꯋꯦꯗꯤꯡꯗ ꯂꯥꯛꯀꯦꯔ
ꯑꯗꯨꯁꯨ ꯂꯥꯛꯔꯣꯏ ꯅꯪꯗꯤ ꯅꯨꯄꯥꯁꯨ ꯀꯣꯏꯗ ꯀꯥꯔꯤꯗ ꯅꯪ ꯅꯪ ꯎꯝ
ꯑꯁ ꯅꯣꯡ ꯑꯃꯗꯤ ꯁꯣꯏꯗꯅ ꯅꯨꯄꯥꯗꯤ ꯊꯤꯒꯅꯤꯅ ꯑꯩꯁꯨ
ꯏ ꯍꯧꯖꯤꯛꯁꯨ ꯅꯨꯄꯥ ꯂꯩꯔꯤꯅꯦ ꯑꯗꯨꯅꯦ
ꯑꯣ ꯅꯠꯇꯦ ꯍꯧꯖꯤꯛ ꯅ ꯅꯨꯄꯥ ꯂꯩꯇꯦ ꯂꯩꯇꯦ ꯍꯧꯖꯤꯛ ꯂꯩꯇꯦ ꯅꯠꯇꯦ ꯅꯠꯇꯦ ꯅꯠꯇꯦ ꯅꯪ ꯑꯩ ꯅꯪ ꯑꯩꯕꯨ ꯍꯥꯏꯕꯨꯅꯨꯀꯣ ꯅꯪ ꯂꯩꯕꯅꯤꯀꯣ
ꯑꯩꯖꯨ ꯂꯩꯇꯦ ꯅꯪꯁꯨ ꯈꯪꯉꯤꯀꯣ ꯑꯩꯗꯤ ꯅꯨꯄꯥꯁꯨꯗ ꯋꯥꯔꯤ ꯁꯥꯁꯨ ꯁꯥꯟꯗꯦ ꯍꯧꯖꯤꯛꯀꯥꯟꯗ ꯑꯗꯨꯝ
ꯅꯪꯁꯨ ꯑꯩꯕꯨ ꯈꯪꯉꯤꯅ ꯑꯩꯁꯨ ꯂꯩꯇꯦꯅ ꯀꯔꯤꯅꯣ
ꯅꯪꯗꯤ ꯅꯨꯄꯥ ꯑꯃ ꯂꯩꯌꯦ ꯑꯦ ꯑꯗꯨ ꯅꯨꯄꯥꯗꯣ ꯂꯩꯌꯦ
ꯅꯠꯇꯦ ꯂꯩꯇꯦ
ꯂꯩꯌꯦ ꯅꯪꯗꯨ ꯑꯗꯨ ꯑꯣꯏꯔꯁꯨ ꯅꯪꯅ ꯂꯩꯇꯦ ꯂꯩꯇꯦ ꯁꯨꯝ ꯅꯨꯄꯥꯗ ꯌꯥꯝ ꯂꯩꯌꯦ ꯅꯪꯉꯣꯟꯗ ꯂꯥꯏꯛ ꯇꯧꯔꯒ ꯑꯗꯨ ꯌꯥꯝ ꯂꯩꯌꯦ ꯅꯪꯕꯨ ꯄꯥꯝꯕ ꯑꯗꯨ
ꯇꯥꯅꯤꯡꯗꯦꯍꯦ ꯑꯗꯨꯗꯤꯀꯣ ꯑꯩꯕꯨ ꯑꯗꯨꯒꯨꯝꯕ ꯍꯥꯏꯔꯗꯤ ꯑꯩꯕꯨ ꯍꯥꯏꯒꯅꯨ
ꯍꯣꯏ ꯌꯥ ꯅꯪꯒꯤꯗꯨ ꯅꯨꯄꯥꯗꯨ ꯌꯥꯝ ꯂꯩꯌꯦ ꯅꯪꯉꯣꯟꯗ ꯄꯥꯝꯕꯗꯨ
ꯅꯠꯇꯦ ꯑꯩꯕꯨꯨ ꯍꯥꯏꯒꯅꯨ ꯅꯪꯅ ꯄꯥꯏꯔꯣꯒ ꯑꯗꯨꯃ
ꯂꯩꯇꯦ ꯑꯉꯣꯝꯗꯁꯨ ꯂꯩꯇꯦ ꯑꯗꯨꯒꯨꯝꯕ ꯅꯨꯄꯥꯗꯣ ꯑꯩꯗꯣ ꯍꯧꯖꯤꯛ ꯉꯥꯟꯇꯗꯣ ꯆꯍꯤꯅ ꯆꯍꯤꯁꯨ ꯅꯠꯇꯦ ꯆꯍꯤꯅ
ꯅꯨꯄꯥ ꯌꯥꯅ ꯅꯪꯕꯨꯏ
ꯑꯩꯅ ꯍꯥꯏꯕꯗꯤꯑꯩꯅ ꯍꯥꯏꯒꯦ ꯀꯥꯏꯗꯦ ꯑꯩꯅ ꯑꯁꯦꯡꯕ ꯍꯥꯏꯔꯨꯗ꯭ꯋꯥꯏꯗꯤ ꯀꯩꯗꯦ ꯍꯥꯏꯗꯤ ꯑꯁꯦꯝꯕꯅ ꯍꯥꯏꯔꯦ ꯑꯩꯗꯤ ꯑꯁꯦꯝꯕꯅ ꯍꯥꯏꯔꯦꯗꯤ ꯑꯩꯗꯤ ꯀꯥꯏ
ꯑꯁꯦꯝꯕ ꯍꯩꯇꯦ ꯅꯪꯅ ꯍꯥꯏ ꯅꯪ ꯑꯁꯦꯝꯕ ꯍꯩꯅ ꯑꯩꯅ ꯈꯪꯉꯦ ꯅꯪꯕꯨ ꯍꯣꯏ ꯅꯪꯅ ꯍꯣꯏ ꯅꯣ ꯄꯥꯕꯒꯨꯝꯕ ꯄꯥꯝꯗꯦ ꯍꯣꯏ꯫ ꯑꯥ ꯑꯦꯛꯁꯦꯞ ꯇꯧꯔꯒꯦꯀꯣ ꯑꯗꯨ ꯅꯨꯄꯥ ꯅꯨꯄꯥꯛ ꯈꯣꯏꯅ ꯅꯨꯄꯥꯛ ꯈꯣꯏꯅ ꯅꯪꯕꯨ ꯌꯥꯝ ꯄꯥꯝꯃꯦ ꯌꯥꯝ ꯅꯪꯕꯨ ꯑꯗꯨꯝ ꯅꯪꯉꯣꯡꯗ ꯂꯩ ꯑꯗꯨꯕꯨ ꯅꯪꯅ ꯔꯤꯖꯦꯛ ꯇꯧꯕꯒꯤꯅꯤ꯫
ꯅꯠꯇꯦꯍꯦ ꯑꯩꯅ ꯅꯨꯄꯥ ꯄꯥꯝꯕꯗꯨꯀꯣ꯫
ꯑ꯫
ꯃꯥꯅ ꯑꯩꯉꯣꯟ ꯑꯩ ꯑꯩꯗꯤ ꯄꯥꯝꯗꯦ ꯑꯗꯨꯅ ꯑꯩꯗꯤ ꯑꯁ꯫
ꯅꯠꯇꯦ ꯑꯥ ꯑꯦ ꯅꯠꯇꯦ ꯅꯠꯇꯦ ꯅꯪ ꯃꯆꯤꯟ ꯊꯤꯌꯦ ꯑꯗꯨꯗꯤ ꯅꯪ ꯅꯣꯄꯥ ꯅꯪꯅ ꯍꯣꯏ꯫
ꯃꯥꯅ ꯑꯉꯣꯟꯗ ꯑꯩ ꯑꯩꯉꯣꯟꯗ ꯄꯥꯝꯗꯦ ꯑꯗꯨꯅ ꯑꯩꯗꯤ ꯌꯥꯝꯅ ꯗꯤꯄ꯭ꯔꯦꯁꯤꯡ ꯆꯠꯂꯦ ꯍꯧꯖꯤꯛꯀꯥꯟꯗꯣ꯫
ꯅꯠꯇꯦ ꯑꯗꯨꯒꯨꯝꯕ ꯂꯩꯇꯦ ꯑꯩꯅ ꯈꯪꯉꯤ ꯅꯠꯇꯦ꯫ ꯅꯪ ꯅꯪꯅ ꯅꯨꯄꯥ ꯅꯪꯅ ꯅꯨꯄꯥ ꯄꯥꯝꯕ ꯂꯩꯇꯦ ꯑꯪ ꯈꯪꯉꯦ꯫
ꯅꯠꯇꯦ ꯑꯩꯗꯤ ꯃꯥꯗꯨꯀꯣ ꯌꯥꯝꯅ ꯄꯥꯝꯃꯦ ꯅꯨꯄꯥ ꯑꯃꯗꯣ꯫ ꯑꯗꯨ ꯑꯣꯏꯔꯁꯨ ꯃꯥꯅ ꯑꯉꯣꯟꯗ ꯑꯩꯗꯤ ꯄꯥꯝꯗꯦ꯫
ꯅꯪꯕꯨꯗꯤ ꯈꯪꯗꯦ꯫
ꯑꯩꯅ ꯈꯪꯉꯦ ꯑꯩꯅ ꯁꯦꯝꯅꯤ ꯃꯥꯗꯣ꯫
ꯅ-ꯅꯪꯅ ꯃꯥꯕꯨ ꯈꯪꯉꯦ ꯑꯗꯨ ꯃꯥꯅ ꯅꯪꯕꯨ ꯈꯪꯗꯦꯀꯣ꯫
ꯀꯔꯤ ꯃꯥꯁꯨ ꯈꯪꯉꯦ ꯑꯩꯅ ꯄꯥꯝꯕꯗꯨ꯫
ꯏ ꯃꯆꯤꯟ ꯊꯤꯒꯗ ꯑꯩ ꯍꯣꯔꯦꯟ ꯍꯪꯈꯤꯅꯤꯀꯣ꯫
ꯀꯅꯥ
ꯑꯩꯗꯤ ꯑꯩꯗꯤ ꯁꯣꯏꯗꯅ ꯍꯪꯒꯤꯅꯤ ꯀꯩꯅꯣ ꯎ ꯑꯩꯈꯣꯏꯒꯤ ꯃꯔꯣꯟ ꯅꯨꯄꯤ ꯑꯃ ꯑꯊꯤ ꯍꯥꯏꯕ ꯑꯗꯨ ꯅꯨꯄꯤꯗ ꯍꯪꯒꯦ ꯂꯩꯕ꯭ꯔꯥ ꯍꯥꯏꯅ꯫
ꯍꯪꯉꯨ꯫
ꯑꯩꯗꯤꯁ ꯑꯩꯗꯤ ꯁꯣꯏꯗꯅ ꯍꯪꯒꯤꯅꯤ ꯃꯥꯕꯨ꯫
ꯑꯁꯦꯝꯕ ꯍꯥꯏꯒꯅꯤ ꯃꯥꯁꯨ ꯑꯩꯁꯨ꯫
ꯅꯠꯇꯦ ꯅꯪ ꯑꯁꯦꯝꯕ ꯍꯥꯏꯗꯦꯀꯣ꯫
ꯑꯁꯦꯝꯕ ꯍꯥꯏꯕꯅꯤ ꯑꯩꯗꯤ ꯌꯥꯝꯅ ꯃꯥꯗꯨ ꯄꯥꯝꯃꯦ꯫
ꯑꯗꯨ ꯃꯥ ꯈꯪꯕ꯭ꯔꯥ ꯅꯪꯅ ꯃꯥꯕꯨ ꯄꯥꯝꯃꯦ ꯍꯥꯏꯕꯗꯣ꯫
ꯍꯣꯏ ꯃꯥꯁꯨ ꯈꯪꯉꯦ꯫
ꯑꯣ ꯑꯗꯨꯗꯤ ꯀꯅꯥꯔꯀꯣ꯫
ꯑꯣ ꯃꯥꯅꯥ ꯑꯩꯉꯣꯟꯗ ꯄꯥꯝꯗꯦ꯫
ꯑꯁ ꯃꯥꯕꯨ ꯐꯨꯕꯤ ꯑꯩꯗꯤ ꯃꯥꯕꯨ ꯐꯕꯤꯅꯤꯉꯦꯀꯣ꯫
ꯍ ꯅꯠꯇꯦ ꯑꯗꯨꯃꯥꯏꯅ ꯍꯥꯏꯒꯅꯣ ꯑꯩꯗꯤ ꯃꯗꯨ ꯅꯨꯡꯁꯤꯌꯦ ꯑꯗꯨꯃꯥꯏꯅ ꯍꯥꯏꯒꯅꯣ꯫
ꯅꯪ ꯅꯪ ꯅꯪꯗꯤ ꯊꯕꯛꯁꯨ ꯇꯧꯋꯦ ꯅꯪꯗꯤ ꯊꯕꯛꯁꯨ ꯇꯧꯋꯦ꯫
ꯑꯗꯨ ꯑꯠ ꯅꯠꯇꯦ ꯍꯨꯖꯤꯀꯥꯟꯗ
ꯍꯣꯏ ꯍꯣꯏ ꯍꯣꯏ ꯇꯧꯗ꯭ꯔꯦ ꯑꯗꯨꯕꯨ ꯁꯣꯏꯗꯅ ꯇꯧꯒꯅꯦꯕ ꯅꯀꯨꯠ ꯅꯪꯗꯤ꯫ ꯇꯣꯂꯣ ꯇꯂꯣ ꯇꯣꯂꯣ ꯇꯣꯂꯣꯕ ꯌꯥꯝ ꯆꯥꯒꯅꯦꯕ꯫ ꯑꯗꯨꯒ ꯅꯪꯗꯤ ꯃꯁꯛꯁꯨ ꯌꯥꯝ ꯐꯖꯩꯌꯦ꯫
ꯌꯥꯝꯅ ꯋꯥ ꯌꯥꯝꯅ ꯋꯥꯈꯜꯁꯨ ꯐꯩꯌꯦ ꯑꯗꯨꯒꯤ
ꯑꯗꯨꯅꯦ
ꯑꯗꯨ ꯑꯗꯨ ꯑꯣꯏꯔꯁꯨ ꯃꯥꯅ ꯅꯪꯕꯨ ꯄꯥꯝꯕꯤꯗ‌ꯦ ꯁꯦ ꯃꯥ ꯀꯔꯤ ꯈꯜꯂꯦ
ꯅꯦ ꯃꯗꯨ ꯃꯪꯒꯥꯏꯁꯤ ꯀꯣ ꯑꯗꯨ
ꯍꯣꯏ ꯃꯥ ꯁꯦꯂꯦꯕ꯭ꯔꯤꯇꯤ ꯑꯣꯏꯅ ꯈꯜꯂꯕ꯭ꯔꯣ
ꯑꯗꯨꯝꯅꯥ ꯍꯥꯏꯒꯥꯅꯣ ꯑꯩꯗꯣ ꯃꯗꯨ ꯅꯨꯡꯁꯤ
ꯁꯔꯤꯅ ꯑꯅꯤꯕꯨ ꯅꯣꯏ ꯃꯥꯅ ꯅꯪꯕꯨ ꯅꯨꯡꯁꯤꯕꯤꯕ ꯌꯥꯏꯌꯦꯅꯀꯣ
ꯑꯗꯨ ꯑꫭꯏꯔꯁꯨ ꯀꯥꯏꯗꯦ ꯑꯩꯗꯤ ꯃꯗꯨ ꯅꯨꯡꯁꯤꯗꯨ ꯌꯥꯔꯦ
ꯃꯅꯥ ꯅꯪꯕꯨ ꯅꯨꯡꯁꯤꯗ꯭ꯔꯥꯁꯨ ꯑꯣ ꯑꯗꯨꯗꯤ ꯌꯦꯗ ꯑꯗꯨꯗꯤ ꯅꯪꯅ ꯑꯗꯨꯃꯥꯏꯅꯥ ꯌꯥꯏ ꯍꯥꯏꯅ ꯈꯜꯂ ꯄꯥꯏꯔꯗꯤ
ꯑꯗꯨꯁꯨ ꯍꯥꯏꯗꯤ ꯑꯩꯅ ꯗꯤꯄ꯭ꯔꯦꯁꯟ ꯆꯜꯂꯦꯍꯦ
ꯆꯜꯂꯣ ꯆꯠꯁꯅꯨ
ꯎꯝ ꯅꯨꯉꯥꯏꯇ‌ꯦꯍ‌ꯦ ꯅꯪꯉꯣꯟꯗꯁꯨ ꯍꯥꯏꯔꯁꯨ
ꯑꯥꯏ ꯑꯗꯨ ꯀꯔꯤꯒꯤ ꯍꯥꯏꯕ꯭ꯔꯥ ꯑꯩꯕꫭ
ꯀꯔꯤ ꯍꯥꯏꯕ
ꯀꯔꯤꯒꯤ ꯑꯩꯕꯨ ꯍꯥꯏꯕ꯭ꯔꯥ ꯑꯗꯨ ꯑꯗꯨ ꯑꯣꯏꯔꯗꯤ ꯍꯥ ꯀꯔꯤꯅꯣꯕ
ꯅꯪꯅꯥ ꯀꯔꯤ ꯀꯔꯤ ꯍꯥꯏꯕꯗꯨ ꯍꯥꯏꯗꯤꯀꯣ
ꯍꯣꯏ ꯅꯪꯅ ꯑꯩꯅ ꯍꯥꯏꯕꯗꯨ ꯅꯪꯅ ꯚꯥꯞ ꯇꯥꯗꯦꯅ ꯀꯔꯤꯒꯤ ꯍꯥꯏꯕꯤꯔꯝꯃꯒ ꯑꯩꯗꯤ ꯎꯝ ꯍꯣꯏ ꯑꯗꯨꯒꯤꯀꯣ
ꯅꯪꯗꯨ ꯌꯥꯝꯅ ꯍꯥꯏꯌꯦꯀꫭ ꯑꯁꯤꯒꯨꯝꯕ ꯍꯥꯏꯕ ꯇꯨ ꯅꯪꯗꯨ ꯌꯥꯝꯅ ꯍꯥꯏꯌꯦꯀꯣ
ꯅꯪ ꯑꯋꯥꯕ ꯑꯁꯤꯒꯨꯝꯕ ꯑꯋꯥꯕ ꯂꯩꯔꯗꯤ ꯑꯩꯉꯣꯟꯗ ꯂꯥꯛꯑꯣ ꯑꯩꯅ ꯍꯥꯏꯕꯤꯒ‌ꯦꯀꯣ
ꯍꯣꯏ ꯍꯣꯏ ꯂꯥꯛꯀꯦ ꯑꯃꯨꯛꯀ ꯂꯥꯛꯀ‌‌ꯦꯅꯤꯀꯣ ꯑꯃꯨꯛꯒꯥ ꯂꯥꯏꯔꯦ ꯑꯗꯨ ꯑꯥ ꯂꯥꯛꯈ꯭ꯔꯦ ꯑꯗꯨ ꯅꯪ ꯑꯗꯨꯃꯥꯏꯅ ꯑꯩ ꯍꯧꯖꯤꯛꯇꯨ ꯊꯕꯛ ꯆꯤꯜꯂꯦ ꯑꯗꯨꯒꯨꯝꯕ ꯍꯥꯏꯒꯅꯨꯀꯣ ꯍꯥꯏꯔꯗꯤ ꯑꯩꯗꯤ ꯅꯨꯡꯉꯥꯏꯇ꯭ꯔꯤꯀꫭ ꯅꯪꯉꯣꯟꯗ
ꯍꯣꯏ
ꯑꯗꯨ ꯑꯣꯏꯔꯁꯨ ꯑꯩꯒꯤ ꯑꯩꯅ ꯅꯪꯕꯨꯗ ꯊꯥꯖꯗ꯭ꯔꯤꯗꯥ ꯂꯥꯛꯀꯅꯤꯀꯣ
ꯀꯔꯤꯒꯤ ꯊꯥꯖꯗꯦꯕꯥ ꯑꯩꯕꯨ
ꯑꯩꯅ ꯍꯧꯖꯤꯛ ꯑꯁ ꯑꯩꯅ ꯍꯧꯖꯤꯛ ꯅꯪꯉꯣꯟꯗ ꯍꯥꯏꯕꯗꯨꯀꫭ ꯍꯧꯖꯤꯛ ꯂꯥꯛ ꯑꯣ ꯂꯥꯛꯑꯣ ꯑꯗꯨꯃꯥꯏꯅ ꯍꯥꯏꯔꯤꯗꯨ ꯑꯩꯅ ꯂꯥꯛꯄꯗꯨ ꯅꯨꯡꯕꯤꯗꯨ ꯅꯪ ꯑꯁ ꯑꯩ ꯍꯨꯖꯤꯛꯗ ꯊꯕꯛ ꯆꯤꯜꯂꯦ ꯑꯗꯨꯒꯨꯝꯕ ꯑꯦꯛꯁꯀ꯭ꯌꯨꯁ ꯋꯥꯔ ꯂꯣꯏꯔꯦ ꯗꯤꯀꯣ ꯑꯩꯗꯤ ꯅꯪꯉꯣꯟꯗ ꯌꯥꯝꯅ ꯁꯧꯏꯅꯦꯀꯣ ꯑꯃꯨꯛꯀꯥ
ꯎꯝ ꯍꯣꯏ
ꯎꯝ
ꯆꯨꯝꯃꯤ ꯅꯪꯅ ꯍꯥꯏꯕꯁꯦ ꯆꯨꯝꯃꯤ
ꯑꯗꯨꯅꯦ ꯑꯩꯗꯤ ꯑꯆꯨꯝꯕ ꯑꯆꯨꯝꯕ ꯑꯗꯨꯃ ꯈꯠꯇꯥ ꯍꯪꯉꯦ
ꯍꯥꯥ
ꯍꯥꯏꯗꯤ ꯑꯆꯨꯝꯕ ꯆꯨꯝꯕ ꯀꯣ
ꯍꯣꯏ
ꯆꯞꯇꯥ ꯍꯥꯟꯃꯦ ꯍꯪꯉꯦ
ꯑ ꯑꯗꯨꯒ
ꯍꯥꯏꯗꯤ ꯑꯩꯗꯤ ꯂꯥꯜꯂꯒ ꯑꯗꯨꯒꯨꯝꯕꯗ ꯍꯥꯏꯇꯦ
ꯑꯣ ꯅꯪꯒꯤꯔꯥ
ꯍꯣꯏ
ꯑꯣ ꯌꯥꯝ ꯊꯥꯖꯗꯤꯌꯦ꯫
ꯑꯦ ꯑꯗꯨꯃꯅ ꯍꯥꯏꯒꯨꯅꯣ꯫
ꯀꯔꯤꯒꯤꯅꯣ?
ꯈꯪꯗꯤꯌꯦ ꯀꯔꯤꯒꯤꯅꯣ ꯈꯪꯗꯤ ꯍꯣꯏ ꯅꯨꯉꯥꯏ ꯅꯨꯡꯉꯥꯏꯇꯕꯗꯤ ꯅꯨꯡꯉꯥꯏꯇꯕꯅꯤ ꯍꯣꯏ꯫ ꯍꯣꯏ ꯍꯣꯏ ꯅꯨꯡꯉꯥꯏꯗꯤ ꯅꯨꯡꯉꯥꯏꯇꯦ ꯍꯣꯏ꯫ ꯅꯪꯀꯣ
ꯅꯪ ꯃꯤ ꯑꯠꯇꯣꯕꯅꯤ ꯀꯣ ꯅꯟꯁ ꯊꯥꯖꯕꯃꯤ ꯑꯅꯤꯀꯣ ꯅꯪꯗꯣ ꯊꯥꯖꯕꯃꯤ ꯑꯃꯅꯤꯀꯣ꯫